ꯍꯜꯂꯣ
ꯍꯜꯂꯣ
ꯍꯜꯂꯣ ꯇꯥꯥꯏꯕ
ꯇꯥꯔꯕꯣ ꯇꯥꯔꯦ ꯇꯥꯔꯦ ꯑꯣ ꯆꯥꯛ ꯌꯦꯟꯁꯥꯡ ꯆꯥꯕꯤꯔꯕꯣ ꯀꯃꯥꯏꯅ ꯇꯧꯔꯒꯦ ꯀꯩꯅꯣ ꯌꯨꯝ ꯍꯜꯂꯛꯄꯕꯣ ꯀꯩꯅꯣ ꯌꯨꯝꯗ ꯂꯩꯌꯦ ꯀꯩꯅꯣ ꯅ ꯌꯨꯝꯗ ꯍꯜꯂꯕ ꯍꯥꯏꯗꯨꯕꯣ
ꯕꯤꯗ ꯂꯩ
ꯂꯥꯏꯕ꯭ꯔꯦꯔꯤ ꯂꯩꯌꯦ ꯆꯠꯅꯕꯤꯁꯦ ꯂꯥꯏꯔꯤꯛ ꯇꯥꯛꯑꯝꯕꯅꯦ ꯑꯣ ꯏꯆꯥꯟꯅꯨꯄꯤꯁꯦ ꯃꯩꯇꯩ ꯃꯌꯦꯛ ꯇꯝꯅꯤꯡꯉꯦꯅ ꯃꯩꯇꯩ ꯃꯌꯦꯛ ꯇꯥꯛꯄꯤꯔꯛꯄ ꯀꯣꯛ ꯁꯝꯅ ꯍꯥꯏ ꯑ ꯃꯃꯅꯤꯗ
ꯍ ꯍ ꯑꯣ ꯈꯔ ꯇꯥꯛꯄꯤꯌꯣ ꯄꯥꯕ ꯊꯕꯀꯣ
ꯍꯣꯏ ꯑꯗꯨꯒꯤꯅꯤ ꯇꯥꯛ ꯏꯁꯦꯡ ꯎꯅꯔꯕꯀꯣ
ꯑꯄꯨꯟ ꯆꯤꯡꯕꯗ ꯑꯃꯨꯛ ꯀꯥꯎꯈꯤꯗꯅ ꯆꯥꯛ ꯆꯥꯖꯔꯦ
ꯄꯨꯟ ꯆꯤꯡꯕꯗ ꯍꯌꯦꯡ ꯇꯥꯛꯄꯤꯔꯅꯤ ꯃꯥ ꯀꯣꯛ ꯁꯝꯅ ꯍꯥꯏꯅ ꯐꯖꯅ ꯇꯥꯛꯈꯤꯦ ꯀꯔꯤꯃ ꯀꯩꯊꯦꯜ ꯍꯥꯕꯤꯔꯕ
ꯃꯥ ꯑꯩꯗꯤ ꯑ ꯁꯦꯕꯣꯠ ꯏꯔꯣꯜꯂꯦ
ꯃ ꯌꯥꯝ ꯃꯥꯥꯟꯅ ꯍꯌꯦꯡ ꯉꯁꯤꯗꯤ ꯀꯃꯥꯏꯅ ꯇꯧꯔꯤꯅꯣ ꯑꯩꯁꯨ ꯆꯥꯔꯦ ꯁꯦꯕꯣ ꯑꯦꯔꯣꯝ ꯑꯃ ꯆꯥꯔꯦ ꯁꯧꯀꯤ ꯊꯣꯡꯕ ꯑꯃ ꯆꯥꯔꯦ ꯇꯨꯝꯍꯟꯕꯤ ꯇꯥꯎꯕ ꯑꯃ ꯆꯔꯦ ꯐꯖꯅ ꯆꯠꯁꯤꯜꯂ ꯂꯥꯛꯑꯦꯕꯦꯝ
ꯃꯥꯏ ꯄꯦꯝꯃ ꯅꯣꯏꯅ ꯍꯦꯟꯅ ꯍꯥꯎꯋꯦ ꯑꯗꯨꯗꯤ
ꯎꯝ ꯀꯅꯥꯎꯄꯥꯗꯣ ꯁꯦꯕꯣꯠ ꯆꯥꯗꯕ ꯁꯦꯕꯣꯠꯇꯨꯅꯌꯥꯝ ꯅꯝꯃꯦꯍꯦ ꯊꯦꯕꯣꯠꯀꯤ ꯃꯅꯝ ꯑꯃ ꯂꯩꯕꯗꯣ ꯍꯩꯅꯗꯤꯌꯦ ꯑꯗꯨꯒꯤ ꯃꯥꯗꯣ ꯆꯥꯗ꯭ꯔꯕ ꯑꯩꯈꯣꯏ ꯃꯥꯏ ꯏꯕꯥꯅꯤꯅ ꯁꯦꯕꯣꯛ ꯏꯔꯣꯝ ꯆꯥꯅꯤꯡꯕ ꯑꯩ ꯃꯥꯒꯤ ꯆꯧꯕꯤ ꯈꯔ ꯊꯣꯡꯉꯦ ꯁꯧꯕꯤ ꯌꯥꯝꯃꯟꯈ꯭ꯔꯕꯅꯤꯅ ꯑꯩꯅ ꯇꯞ ꯇꯥꯅꯩ ꯆꯥꯔꯦ ꯃꯩꯗ ꯊꯛꯑ ꯂꯥꯛꯑꯦ
ꯎꯝ
ꯍꯥꯎ ꯏꯕꯦꯝ ꯑꯃꯨꯛ ꯆꯥꯅꯤꯡꯉꯦ ꯆꯥꯛ ꯄꯨꯊꯣꯛ ꯉꯝꯃꯑꯦ ꯑꯃꯨꯛ
ꯁꯕꯣꯠ ꯃꯅꯝ ꯍꯩꯅꯗꯦꯒ ꯍꯥꯏ ꯑꯩꯈꯣꯏ ꯇꯣꯏꯅ ꯆꯥꯔꯕꯨꯗꯤ ꯍꯩꯅꯗꯦꯀꯣ ꯑ ꯑꯗꯨ
ꯅꯠꯇꯦ ꯑꯉꯥꯡꯉꯅ ꯃꯣꯏꯗꯤ ꯑꯉꯥꯡꯗꯤ ꯍꯣꯏ ꯑꯉꯥꯡꯗꯤ ꯀꯦꯗꯥ ꯇꯧꯗꯦ ꯌꯥꯝꯅ ꯃꯇꯣꯜ ꯑꯇꯥꯅꯤꯅ ꯅꯨꯡꯁꯤꯅ ꯇꯧꯕꯒꯤ ꯑꯗꯨꯝ ꯃꯣꯏ ꯍꯧꯅꯕꯤ ꯂꯩꯗꯅ
ꯍꯣꯏ ꯍꯣꯏ ꯑꯗꯨꯕꯨꯗꯤ ꯅꯣꯏ ꯑꯍꯥꯎ ꯑꯍꯥꯎꯕꯗ ꯄꯤꯖꯔꯝꯒꯅꯤ ꯑꯗꯨꯅꯅꯦ
ꯆꯥꯗꯦꯕ ꯏꯃꯥꯟ ꯆꯥꯗꯒ ꯌꯥꯝ ꯂꯩ ꯏꯔꯣꯟꯕꯁꯤꯃꯅꯦ ꯄꯥꯛ ꯆꯥꯗ꯭ꯔꯦ ꯑꯗꯒꯤ ꯀꯩ ꯀꯩꯅꯣ ꯌꯥꯝ ꯆꯥꯗꯕ ꯌꯥꯝ ꯂꯩꯕꯅꯦꯤ
ꯃ ꯍꯟ ꯀꯗ ꯎ ꯃꯌꯥꯡꯗꯒ ꯃꯌꯥꯡꯂ ꯂꯝꯗꯒ ꯂꯩꯔꯗꯤ ꯃꯌꯥꯝ ꯆꯥꯅꯔꯅꯤ ꯏꯔꯣꯟꯕ ꯆꯥꯅꯤꯡꯗꯦ ꯍꯥꯏꯔꯗꯤ
ꯎꯝ ꯏꯔꯣ ꯃꯣꯏꯁ ꯃꯨꯡ ꯌꯥꯏ ꯌꯥꯏꯗ꯭ꯔꯦ ꯑꯇꯣꯞꯄꯗꯤ ꯌꯥꯏ ꯆꯥꯗꯕ ꯌꯥꯝ ꯂꯩꯕꯅꯦ ꯀꯩꯀꯩꯅꯣ ꯌꯥꯝ ꯆꯥꯗꯕꯅꯦ ꯍꯥꯏꯗꯤ
ꯆꯪꯍꯜꯂꯦ ꯑꯗꯨꯗꯤ ꯅꯣꯏꯒꯤ
ꯏꯃꯥ ꯆꯥꯛꯇꯤ ꯄꯨꯡ ꯇꯔꯨꯛ ꯃꯈꯥꯏꯗ ꯑꯗꯨꯝ ꯆꯥꯏꯗ ꯑꯩꯈꯣꯏꯗꯤ ꯊꯦꯡꯅꯕꯅꯦ ꯇꯔꯨꯛ ꯇꯔꯨꯛ ꯃꯈꯥꯏꯁꯦ
ꯑꯣ ꯌꯥꯝ ꯉꯜꯂꯦ ꯑꯗꯨꯗꯤ
ꯎꯝ
ꯑꯩꯈꯣꯏꯁꯨ ꯉꯜꯂꯦ ꯂꯩꯕꯅꯦ ꯄꯨꯡ ꯇꯔꯦꯠ ꯇꯥꯏꯦ ꯑꯗꯨꯝ ꯆꯥꯕꯁꯦ
ꯆꯥ ꯊꯣꯛꯣꯛꯏ ꯑꯗꯨꯒ ꯑꯩꯈꯣꯏ ꯏꯆꯦꯕꯤꯦꯝ ꯑꯁꯤꯅ ꯒ꯭ꯌꯥꯁ ꯂꯧꯔꯨꯁꯤꯅ ꯅꯣꯏ ꯃꯔꯣꯏꯥꯡꯊꯦꯝ ꯂꯩꯈꯥꯏ ꯂꯥꯛꯑꯅꯤ ꯒ꯭ꯌꯥꯁ ꯂꯧꯕ ꯍꯣꯏ ꯃꯃꯥꯒꯤ ꯃꯅꯥꯎꯄꯤ ꯑꯃ ꯂꯩꯗꯅ ꯍꯣꯏ ꯃꯃꯥꯒꯤ ꯃꯅꯥꯎꯄꯤ ꯌꯥꯝ ꯍꯣꯏ ꯃꯌꯨꯝꯗꯣ ꯑꯗꯨꯗꯩ ꯂꯧꯕ ꯂꯥꯛꯄ ꯆꯪꯉꯝꯗ꯭ꯔꯦ ꯑꯗꯨ ꯃꯥ ꯊꯦꯡꯉꯅꯦꯗ
ꯑꯣꯁ ꯆꯪꯉꯝꯗꯕꯗꯨꯅꯕꯨꯗꯤ ꯐꯩꯗ ꯑꯩꯁꯨ ꯊꯕꯛ ꯆꯠꯂꯨꯏ
ꯎꯝ ꯅꯪꯗꯤ ꯁꯦꯟ ꯊꯨꯡꯕꯤꯅꯤ ꯀꯩꯅꯣ
ꯁꯤꯟ ꯇꯣꯕꯤꯅꯦ ꯃꯌꯥꯝꯒꯤ ꯁꯣꯁꯦꯜ ꯋꯥꯀꯔꯅꯤ ꯀꯩꯗꯧꯔꯛꯒꯦ ꯎ
ꯀꯦꯝꯕꯣꯠ ꯃꯇꯝꯗ ꯌꯦꯡ ꯇꯔꯦꯅꯦ ꯀꯅꯥ ꯊꯥꯗꯛꯦ
ꯉꯝꯖꯗ꯭ꯔꯦ ꯑꯩꯈꯣꯏ ꯕꯣꯠ ꯊꯥꯗꯕ ꯆꯠꯂꯣꯏ ꯍꯟꯗꯛꯇꯤ ꯇꯁꯦꯡꯅ
ꯎꯝ ꯅꯠꯇꯗ ꯅꯪ ꯅꯪ ꯂꯦꯞꯄꯣꯏꯗ꯭ꯔꯣ ꯍꯥꯏꯁꯦ
ꯀꯩꯅꯣ ꯍꯥꯏ ꯇꯥꯅꯤꯡꯗꯦ ꯑꯩꯅ ꯂꯦꯞꯄ ꯀꯅꯥꯗ
ꯑꯩꯗꯤ ꯕꯣꯠꯀꯤ ꯕꯣꯠꯀꯤ ꯃꯇꯥꯡꯗ ꯄꯩꯁꯥ ꯐꯪꯕ ꯍꯥꯏꯁꯦ ꯑꯃꯨ ꯊꯦꯡꯅꯗ꯭ꯔꯤꯌꯦ
ꯀꯩꯅꯣ ꯍꯥꯏꯁꯤꯕ ꯅꯪ ꯄꯣꯠ ꯌꯥꯝ ꯊꯥꯗ꯭ꯔꯤꯕꯣ ꯍꯥꯏꯁꯤꯕꯣ
ꯅꯠꯇꯦꯌꯦ ꯑꯩꯈꯣꯏꯗꯤ ꯁꯤ ꯆꯨꯁꯟꯅ ꯂꯩꯔꯦꯅ ꯑꯩꯈꯣꯏꯗꯤ ꯂꯩꯀꯥꯏ ꯑꯣꯏꯕꯅꯤꯅ ꯑꯩ ꯑꯗꯨ ꯕꯣꯠꯇꯣ ꯑꯗꯨ ꯄ ꯀꯗꯥꯥꯏꯗꯩꯅꯣꯗ ꯎꯕꯨ ꯄꯗꯦ
ꯀꯩꯅꯣ ꯃꯤꯡꯗꯨ ꯄꯜꯂꯗꯤ ꯁꯣꯏꯔꯦ ꯏꯃ
ꯍꯣꯏꯌꯦ ꯑꯩꯈꯣꯏꯁꯦ ꯂꯩꯀꯥꯏꯒꯤ ꯑꯣꯏꯕꯅꯤꯅꯅꯦ ꯄꯩꯁꯥ ꯑꯃ ꯐꯪꯖꯅ ꯊꯥꯗꯔꯤꯅꯦ ꯈꯜꯂꯕꯩ ꯈꯜꯂꯕꯩꯔ ꯈꯪꯗꯦ ꯍꯪꯗꯦꯕꯃꯝꯇ
ꯂꯩꯀꯥꯏꯅ ꯍꯦꯟꯅ ꯐꯪꯕꯅꯦ ꯍꯥꯏꯕ
ꯐꯪꯗ꯭ꯔꯤꯌꯦ ꯂꯩꯀꯥꯏꯗꯤ ꯄꯣꯂꯤꯡ ꯏꯁꯇꯦꯁꯟ ꯆꯅꯤꯅ ꯂꯧ ꯊꯥꯗꯔꯅꯤ ꯈꯟꯕꯦ ꯈꯪꯗꯦ
ꯍꯣꯏ ꯑꯇꯣꯞꯄꯕꯨꯗꯤ ꯈꯣꯝꯕꯗꯤ ꯂꯥꯛꯑꯝꯃꯔꯣꯏ ꯂꯩꯀꯥꯏ ꯑꯣꯏꯔꯝꯃꯤꯅꯀꯣ
ꯁꯤ ꯂꯩꯀꯥꯏꯣꯅꯤꯅ ꯑꯗꯨꯝ ꯃꯥꯒꯤ ꯑꯗꯨꯝ ꯌꯨꯝꯊꯣꯡ ꯈꯨꯗꯤꯡꯒꯤ ꯀꯩꯅꯣꯜ ꯈꯤꯜ ꯂꯩꯔꯕꯅꯤꯅ
ꯑꯩꯈꯣꯏ ꯁꯤꯗꯤ ꯑꯅꯤ ꯑꯅꯤ
ꯀꯩꯅꯣꯐꯧ ꯀꯩꯅꯣꯐꯧ ꯊꯦꯠꯄ ꯂꯥꯛꯇꯤꯌꯦ ꯕꯣꯠꯀꯤ ꯑꯇꯣꯞꯄ ꯀꯩꯅꯣꯒꯤ ꯄꯣꯁꯇꯔ ꯊꯦꯠꯄꯥꯎ ꯂꯥꯛꯇꯦꯕ
ꯎꯝ ꯑꯗꯨꯅ ꯏ ꯏꯅꯥꯎꯨꯄꯤ ꯑꯃ ꯂꯩꯗꯣ ꯃꯥꯗꯤ ꯕꯣꯠꯀꯤ ꯄꯩꯁꯥ ꯌꯥꯝ ꯐꯪꯕꯅꯦ ꯊꯥꯗꯕ ꯊꯥꯗꯗ꯭ꯔꯕꯗꯤ ꯈꯪꯗꯦꯀꯣ ꯃꯥꯗꯤ ꯂꯨꯄꯥ ꯂꯤꯁꯤꯡ ꯑꯃ ꯑꯅꯤ ꯌꯥꯝ ꯐꯪꯕꯅꯦ ꯑꯗ ꯅꯪ
ꯄꯨꯔꯥꯥꯎꯕ ꯀꯣꯕꯒꯥꯏ ꯀꯦꯟꯖꯔꯤꯒ ꯑꯥꯎꯕꯅꯤ ꯀꯩꯅꯣ ꯃꯥꯗꯤ
ꯑꯐꯥꯎꯕꯤꯅꯦ ꯑꯐꯥꯎꯕꯤ ꯄꯩꯁꯥ ꯌꯥꯝ ꯐꯪꯕꯅꯦ ꯃꯥꯗꯤ ꯌꯥꯝꯅ
ꯅꯠꯇꯦ ꯑꯩꯗꯤ ꯁꯨꯝ ꯑꯥꯗꯁꯨ ꯑꯗꯨꯝ ꯂꯩꯔꯛꯄꯒꯤ ꯄꯣꯠ ꯊꯥꯗꯛꯄꯁꯤꯁꯨ ꯑꯧꯤ ꯑꯃꯨꯛꯀ ꯊꯥꯗꯈ꯭ꯔꯦꯕ ꯑꯇꯣꯞꯄ ꯊꯥꯗꯗ꯭ꯔꯤꯕ
ꯍꯣꯏ ꯅꯪꯕꯨꯗꯤ ꯍꯌꯦꯡ ꯈꯔ ꯂꯩꯔꯒ ꯏꯝꯐꯥꯜꯗ ꯕꯣꯇꯔ ꯆꯤꯡꯉꯗꯣꯏꯅꯦ ꯑꯗꯨꯕꯨꯗꯤ
ꯏꯝꯐꯥꯜꯗ ꯕꯣꯇꯔ ꯆꯤꯡꯉꯁꯨ ꯁꯦꯗꯨꯜ ꯀ꯭ꯔꯥꯁꯀꯤ ꯀꯣꯇꯥꯗꯤ ꯇꯧꯗꯣꯏꯅꯤ ꯑꯗꯨꯝ
ꯃꯥꯏ ꯄꯤꯃ ꯀꯤꯁꯖꯒ꯭ꯔꯦꯗ
ꯏꯇꯥꯏ ꯏꯁꯨꯒꯁꯤ ꯌꯥꯝ ꯃꯥꯟꯕ ꯌꯥꯇ ꯅꯠꯇꯦ
ꯎꯝ ꯁꯦꯗꯨꯜ ꯀꯔꯁꯦ ꯃꯥꯡꯍꯟꯕ ꯌꯥꯗꯦꯗ
ꯎꯝ ꯈꯤꯇꯪꯗ ꯑꯣꯏꯔꯁꯨ ꯀꯥꯟꯅꯕ ꯐꯪꯅꯤꯡꯗꯅ
ꯍꯣꯏ ꯀꯩꯅꯣ ꯁꯤꯗꯤ ꯊꯥꯕꯜꯁꯦ ꯌꯥꯝ ꯐꯩ ꯍꯥꯏꯕ ꯀꯃꯥꯏꯅ ꯇꯧꯔꯤꯅꯣ
ꯊꯥꯜ ꯃꯉꯥꯟꯗ ꯑꯃꯨꯛ ꯁꯩꯦꯡꯒꯤ ꯂꯩꯔꯝꯃꯦ ꯑꯩꯈꯣꯏꯕꯝ
ꯏꯁꯩꯕꯨ ꯁꯛꯅꯤꯡꯉꯩ ꯏꯕꯦꯝ
ꯀꯔꯤ ꯗꯔꯣꯝ ꯂꯩꯕꯅꯤ ꯌꯥꯝ ꯐꯖꯕ
ꯀꯔꯤ
ꯀꯔꯤꯅꯣꯝ ꯑꯃ ꯂꯩꯕꯅꯤ ꯑꯕꯤꯦꯅꯥ ꯑꯕꯞꯄꯒ ꯇꯧꯕ ꯑꯃ ꯗꯔꯣꯛ ꯑꯃ ꯂꯩꯕꯅꯦ
ꯑꯃ ꯀꯩꯅꯣꯒꯤꯁꯨ ꯑꯃ ꯀꯩ ꯍꯥꯏꯕ ꯕꯂꯥꯒ ꯒꯣꯀꯨꯜꯒꯁꯨ ꯂꯩ ꯏꯁ ꯑꯩꯅ ꯌꯥꯝꯅ ꯊꯥꯕꯜ ꯃꯥꯗ ꯌꯦꯡꯉꯒ ꯂꯥꯏꯕꯛ ꯇꯧꯕꯤ
ꯂꯝꯕꯤ ꯁꯣꯔꯣꯛꯇ ꯆꯠꯂꯤꯕ ꯃꯃꯜ ꯌꯥꯝꯂꯕ ꯒꯥꯔꯤꯁꯦ ꯇꯥꯏ ꯄꯨꯣꯟꯗꯨꯅ ꯀꯣꯠꯁꯨ ꯇꯥꯏ ꯇꯧꯗꯨꯅ ꯊꯧꯔꯤꯕ ꯅꯨꯄꯥꯗꯣ ꯑꯗꯨꯅ ꯁꯥꯕ ꯅꯠꯇꯦ ꯃꯈꯨꯠꯇ ꯊꯥꯎꯊꯤ ꯇꯩꯔꯕ ꯆꯃꯣꯠꯅꯔꯕ ꯅꯨꯄꯥꯗꯣ ꯑꯗꯨꯅ ꯁꯥꯕꯅꯤ ꯊꯥꯎꯊꯤ ꯇꯩꯖꯔꯕꯁꯨ ꯅꯪꯗꯤ ꯑꯩꯒꯤ ꯊꯃꯣꯏꯒꯤ ꯃꯕꯨꯡꯣꯟꯅꯤ
ꯏꯃꯥ ꯏꯔꯒ ꯄꯥꯊꯣꯛꯂꯛꯄ ꯃꯥꯜꯂꯦ ꯍꯥꯏꯕ ꯅꯪꯕꯨꯣ ꯀꯔꯤꯅꯣ
ꯀꯩꯅꯣ ꯍꯥꯏꯗꯤ ꯍꯩꯕꯅꯦ ꯔꯣ ꯀꯩꯅꯣꯒꯤ ꯗꯔꯣ ꯍꯥꯏꯔꯗꯤ
ꯍꯧꯁꯦ ꯇꯁꯦꯡꯅ ꯅꯪ ꯐꯥꯔꯤꯔꯥ ꯅꯠꯇ꯭ꯔꯒ ꯊꯑꯣꯏꯅ ꯐꯥꯏꯔꯤꯔꯥ ꯅꯠꯇ꯭ꯔꯒ ꯀꯃꯥꯏꯅ ꯇꯧꯔꯤꯅꯣꯕ ꯌꯥꯝ
ꯅꯠꯇꯦ ꯗꯥ ꯅꯤꯡꯁꯤꯡꯉꯏ ꯁꯤ ꯂꯩꯌꯦ ꯀꯩ ꯍꯥꯏꯕ ꯑꯩ ꯍꯥꯏꯗꯤ ꯒꯨꯀꯨꯜꯒꯤ ꯑꯕꯤꯅꯥꯎ ꯇꯧꯕ ꯗꯂꯣ ꯑꯃ ꯂꯩꯕꯅꯦꯕ ꯑꯗꯤ ꯑꯩ ꯁꯨꯝ ꯑꯗꯨꯨꯝ ꯑꯩꯗꯤ ꯥꯂꯣꯛ ꯀ ꯅꯤꯡꯁꯤꯡꯒꯂꯦꯕꯀꯣ
ꯃ ꯅꯪꯒꯤ ꯒ꯭ꯌꯥꯟꯁꯦ ꯑꯩ ꯄꯥꯝꯃꯣꯏ ꯌꯥꯝꯅ
ꯀꯔꯤꯕ ꯑꯔꯥꯞꯄꯗ ꯂꯩ ꯈꯜꯂꯤꯕ ꯑꯔꯥꯞꯄꯗ ꯂꯩ ꯈꯜꯂꯤꯕ ꯊꯥꯖꯒꯤ ꯁꯛꯇꯝꯁꯦ ꯋꯥꯈꯜꯒꯤ ꯇꯨꯔꯤꯅ ꯑꯅꯛꯄ ꯊꯃꯣꯏꯗ ꯌꯦꯛꯄꯤꯔꯕꯗꯤ ꯂꯥꯏꯅ ꯐꯪꯂꯣꯏꯗ꯭ꯔꯥ ꯄꯥꯝꯅ ꯈꯟꯈꯤꯕ ꯄꯣꯠꯇꯤ ꯀꯅꯥ ꯍꯅꯁꯨ ꯂꯦꯝꯅ ꯊꯥꯗꯕꯅꯤꯗ
ꯏꯃꯥ ꯑꯗꯨ ꯀꯩꯅꯣ ꯇꯧꯕꯅꯦ ꯑꯗꯨꯏꯗꯣ ꯀꯔꯤ ꯐꯤꯂꯝꯒꯤꯅꯣ ꯀꯥꯎꯈ꯭ꯔꯦ
ꯒꯨꯀꯨꯜꯒ ꯀ ꯀꯩꯅꯣꯒ ꯕꯦꯕꯤꯅꯥꯒ ꯇꯧꯕꯗꯣ ꯍꯩꯇ꯭ꯔꯥ ꯏꯗꯔ ꯑꯩꯗꯔ ꯐꯥꯈꯤꯕꯅꯦ ꯀꯩ ꯀꯩꯅꯅꯣ ꯅꯨꯡꯉꯥꯏ ꯊꯑꯣꯏꯅ ꯐꯥꯕ ꯅꯠꯇꯦꯕ ꯑꯗꯨ ꯑꯗꯨꯝ ꯌꯦꯡꯕ ꯀꯥꯟꯗ ꯑꯗꯨꯝ ꯑꯩꯅ ꯈꯔ ꯄꯥꯝꯅ ꯌꯦꯡꯒꯦ ꯐꯤꯂꯝꯒꯨꯝꯕꯗꯣ
ꯌꯥꯝ ꯍꯩ ꯍꯥꯏꯕ ꯀꯃꯥꯏꯅ ꯇꯧꯔꯤꯅꯣ ꯅꯪ ꯀꯩꯅꯣꯒꯤꯁꯨ ꯐꯥꯔꯝꯒꯅꯤ ꯑꯃ ꯑꯩꯈꯣꯏ ꯁꯤꯒꯤ ꯀꯛꯆꯤꯡ ꯅꯨꯄꯤ ꯑꯃꯁꯁꯨ ꯌꯥꯎꯕ ꯑꯃ ꯇꯧꯕꯗꯨꯣ ꯍꯥꯏꯕ ꯑ ꯊꯥꯗꯣꯛꯑꯣ ꯊꯥꯗꯣꯛ ꯈꯔ ꯊꯅ ꯈꯔ ꯀꯟꯅ ꯐꯨꯗꯠꯂꯨ ꯈꯣꯠꯂꯒ ꯇꯧꯔ ꯇꯧꯕꯗꯣ ꯕꯂꯥꯒ ꯒꯣꯀꯨꯜꯒ ꯇꯧꯕꯗꯣ ꯑꯁ ꯇꯈꯦꯜꯂꯛꯏꯒ ꯃꯣꯏ ꯃꯈꯥ ꯊꯝꯕꯒꯤꯦ ꯑꯃ ꯂꯩꯗꯥꯏꯅꯦ
ꯈꯪꯗꯦꯒꯦꯜꯗꯤ
ꯑ ꯀꯩꯅꯣꯗꯒ ꯕꯂꯥꯒ ꯀꯩꯅꯣꯒ ꯎꯝ ꯒꯣꯀꯨꯒ ꯇꯧꯔꯒ ꯃꯅꯥꯎꯄꯤꯗꯨꯅ ꯀꯩꯅꯣꯅ ꯕꯣꯅꯤꯅ ꯂꯧꯈꯤꯕꯗꯣ ꯇꯁꯦꯡꯕꯩꯗꯤ ꯕꯣꯅꯤꯅ ꯕꯂꯥꯗ ꯂꯨꯝꯃꯒ
ꯈꯪꯗꯃ ꯈꯪꯗ꯭ꯔꯃ
ꯊꯥꯖꯕꯒꯤ ꯃꯉꯥꯜ ꯍꯥꯏꯕ ꯊꯥꯖꯒꯤ ꯃꯉꯥꯜ ꯅꯠꯇꯦ ꯀꯩꯅꯣꯝ ꯍꯥꯏꯕꯅꯤꯅ
ꯑꯩ ꯅꯍꯥꯟꯋꯥꯏꯩ ꯀꯩ ꯌꯥꯝ ꯊꯥꯔꯝꯃꯒ ꯁꯤꯦ ꯐꯥꯗꯗꯣ
ꯍꯣꯏ ꯅꯪ ꯌꯥꯝ ꯍꯩꯌꯦ ꯍꯥꯏꯕ ꯀꯃꯥꯏꯅ ꯇꯧꯔꯤꯅꯣ ꯃꯦꯃꯣꯔꯤꯗ ꯌꯥꯝ ꯂꯥꯏꯔꯤꯛꯇꯒ ꯍꯥꯏꯔꯗꯤ ꯕꯦꯝꯃ ꯍꯤꯠ ꯆꯠꯂꯅꯤ
ꯎꯝ ꯅꯕꯅꯦꯕꯌꯨ
ꯎꯝ ꯑꯩꯈꯣꯏꯗꯤ ꯏꯁꯩꯒꯨꯝꯕꯁꯦ ꯊꯨꯅ ꯐꯥꯒꯠꯂꯦ ꯗꯥꯏꯂꯣꯛꯁꯤꯗꯤꯅꯦ ꯐꯥꯗꯦ ꯍꯥꯏꯕ ꯑꯅꯦꯠꯁꯦ ꯇꯔꯦꯠ ꯈꯛꯇꯪ ꯅꯤꯄꯥꯟ ꯈꯛꯇꯪ ꯆꯠꯂꯦ ꯀꯔꯤ ꯋꯥꯔꯤ ꯁꯥꯟꯅꯏꯁꯤꯒꯦ
ꯁꯤꯗꯤꯦ
ꯈꯪ꯭ꯔꯦ ꯏꯕꯦꯃ ꯑꯩꯅꯗꯤ ꯌꯥꯝ ꯀꯨꯏꯔ ꯀꯨꯏꯕ꯭ꯔꯅ ꯈꯜꯂꯤꯅꯦ ꯏꯃꯥꯟꯅꯕꯈꯩꯁꯨ ꯑꯁꯦ ꯋꯀꯤꯡ ꯆꯠꯅꯕ ꯉꯥꯏꯔꯤꯦꯅꯦ ꯃꯣꯏꯁꯨ ꯃꯤꯅꯤꯠ ꯇꯔꯥꯗ ꯉꯥꯏꯌꯨ ꯍꯥꯏꯔ ꯉꯥꯏꯍꯜꯂꯤꯅꯦ ꯑꯣ ꯅꯪꯒꯤꯅ ꯍꯣꯔꯦꯟ ꯍꯜꯂꯛꯑꯒ ꯑꯣꯏꯅ ꯇꯧꯔꯁꯤ
ꯀꯥꯏꯗꯗ ꯀꯥꯏꯗꯦꯗ
ꯃꯌꯥꯝ ꯂꯥꯞꯅ ꯄꯂꯦꯜꯒꯤ ꯆꯤꯡꯁꯦ ꯎꯏ ꯍꯥꯏꯕ
ꯍꯣꯁ ꯍꯌꯦꯡ ꯑꯃ ꯏꯔꯣ ꯀꯩꯗꯧꯔꯒꯦ
ꯈꯪꯗꯦ ꯕꯦꯝꯃ ꯋꯥꯏ ꯌꯥꯝꯅ ꯄꯁꯤꯁꯦ ꯁꯨꯅ ꯃꯔꯝ ꯇꯥꯛꯂ ꯄꯟꯈ꯭ꯔꯦ ꯑꯦ ꯄꯟꯈ꯭ꯔꯦ ꯁꯤꯒꯨꯝꯕꯁꯦ ꯄꯟꯒꯅꯣ ꯍꯥꯏꯕꯅꯤ
ꯅꯪꯅ ꯄꯟꯗꯅ ꯀꯅꯥꯅ ꯄꯥꯟꯗꯣꯔꯤꯒꯦ
ꯈꯪꯗ꯭ꯔꯦ ꯏꯕꯦꯝꯃ ꯀꯣꯛꯀ ꯉꯥꯎꯖꯩ ꯑꯦ ꯅꯅꯥꯎꯨꯄꯤꯗꯣ ꯈꯔ ꯍꯩꯅꯕ ꯇꯝꯕꯤꯌꯨ ꯅꯠꯇ꯭ꯔꯒꯗꯤꯅꯦ ꯃꯤꯗ
ꯑꯩ ꯗꯥꯏꯂꯣꯛ ꯑꯃ ꯇꯧꯔꯛꯈꯤꯕ ꯏꯃ ꯕꯂꯥꯒꯤ ꯕꯂꯥꯒꯤ ꯑꯃ ꯌꯥꯏꯁꯀꯣꯄꯥ ꯈꯪꯉꯥꯎꯕꯒꯤ ꯗꯥꯏꯂꯣꯛꯇꯣ ꯇꯧꯔꯛꯀꯦ ꯄꯦꯝ ꯇꯕꯝ ꯑꯃꯁꯤ ꯑꯣ ꯃꯦꯜꯂ ꯏ ꯏ ꯇꯥꯔꯝꯕꯅꯤ ꯑꯅꯕꯗ ꯎ
ꯀꯩꯅꯣ ꯍꯥꯏꯔꯛꯑꯣ ꯇꯥꯔꯤꯌꯦ
ꯌꯣꯁꯅꯥ ꯇꯝꯕꯤ ꯀꯔꯤ ꯈꯜꯂꯤꯒꯦ ꯅꯪꯗꯤ ꯅꯨꯡꯁꯤꯕꯒꯤ ꯏꯄꯥꯛꯇ ꯇꯧꯔꯤꯉꯩ ꯁꯩꯔꯦꯡꯒꯦ ꯈꯜꯂꯤꯉꯩ ꯉꯁꯤꯁꯦ ꯀꯔꯤꯅꯅꯣ ꯍꯥꯏꯕ ꯀꯥꯎꯈ꯭ꯔ ꯃꯥꯜꯂꯦ ꯉꯁꯤꯁꯦ ꯑꯦꯄꯤꯜ ꯐꯨꯜꯅꯤ ꯑꯦꯄꯤꯜ ꯐꯨꯜ ꯑꯦꯄꯤꯜ ꯐꯨꯜ ꯅꯨꯃꯤꯠ ꯅꯨꯄꯤ ꯑꯃꯅ ꯅꯨꯄꯥ ꯑꯃꯗ ꯅꯨꯡꯁꯤ ꯍꯥꯏꯕꯗ ꯍꯦꯛꯇ ꯊꯥꯖꯕ ꯉꯝꯂꯤꯕ ꯅꯨꯄꯥꯁꯦ ꯉꯍꯥꯛ ꯈꯛꯇꯅꯦ
ꯅꯛꯇꯕ ꯉꯝꯗꯦ ꯍꯥꯏꯕ꯭ꯔꯥ ꯀꯩꯝ ꯍꯥꯏꯗꯥꯏꯅꯦ
ꯍꯣꯏ ꯀꯥꯎꯈ꯭ꯔꯦꯅꯦ
ꯑꯙꯃ ꯈꯥ
ꯌꯥꯝ ꯅꯨꯡꯉꯥꯏ ꯄꯥꯏꯠ ꯇꯥꯏꯝ ꯂꯩꯔꯕ꯭ꯔꯒ ꯑꯃ ꯍꯥꯏꯕꯒꯤꯅꯦ
ꯌ ꯃꯥꯏ ꯄꯥꯔ ꯇꯥꯏꯝ ꯂꯕꯔ
ꯅꯝꯊꯥꯛ ꯇꯧꯗꯨꯅ ꯑꯩꯒꯤ ꯐꯣꯟ ꯅꯝꯕꯔ ꯂꯧꯈꯤꯕꯗꯣ ꯃꯗꯨꯒꯤ ꯚꯦꯟꯁꯅꯤ ꯃꯁꯤꯗꯒꯤ ꯍꯦꯟꯕ ꯀꯌꯥ ꯃꯇꯨꯡꯗ ꯑꯩꯕꯨ ꯔꯤꯃꯥꯏꯟꯁ ꯂꯧꯒꯦ ꯈꯜꯂꯕꯗꯤꯀꯣ ꯃꯁꯤꯗꯒꯤ ꯍꯦꯟꯕ ꯊꯕꯛ ꯃꯌꯥꯝ ꯑꯃ ꯇꯧꯔꯛꯀꯅꯤ ꯌꯨ ꯑꯥꯔ ꯃꯥꯏ ꯄꯥꯔꯠ ꯇꯥꯔꯝ ꯂꯚꯔ ꯒꯨꯗ ꯕꯥꯏ ꯐ ꯐꯣꯔ ꯌꯚꯔ ꯍꯥꯏꯕ
ꯎꯝ ꯌꯥꯝ ꯍꯩꯔꯦ ꯏꯕꯦꯝꯕꯅ ꯅꯪ ꯃ ꯉꯥꯏꯔꯦ ꯍꯩꯔꯤꯁꯦ
ꯇꯅꯤꯗ ꯋꯥꯏ
ꯉꯥꯏꯈꯣ ꯍꯦ ꯈꯤꯇꯪ ꯍꯦꯜꯍꯜꯂꯣ ꯍꯌꯦꯡ ꯍꯣꯔꯦꯟ ꯀꯩꯅꯣꯒ ꯌꯥꯔꯛꯑꯣꯏ
ꯑꯣ ꯍꯦ ꯗꯤꯁꯀꯅꯦꯛ ꯃꯥꯏꯅ ꯇꯧꯁꯤ ꯈꯤꯇꯪ ꯍꯦꯟꯕꯗ ꯊꯝꯃꯨ ꯌꯥꯔꯦ ꯊꯃꯣꯗ ꯎꯝ
ꯃꯁꯛ ꯃꯪꯅ ꯑꯗꯨ ꯗ꯭ꯔꯦꯒꯟ ꯐ꯭ꯔꯨꯠ ꯑꯦ ꯃꯥꯜꯂꯅ ꯊꯝꯃꯦ
ꯎꯝ